ꯇꯥꯔꯤꯕ꯭ꯔꯣ
ꯇꯥꯏꯌꯦ ꯇꯥꯏꯌꯦ
ꯀꯩꯗꯧꯔꯤꯒꯦ
ꯑꯁ ꯁꯥꯎꯃꯟꯕꯒꯤ ꯇꯦꯔꯦꯁꯇ ꯂꯦꯞꯄꯒ ꯅꯨꯡꯁꯤꯠ ꯂꯥꯡꯉꯤꯕ
ꯑꯣ
ꯅꯪꯗꯤ
ꯑꯩꯁꯨ ꯑꯩꯈꯣꯏ ꯏꯌꯥꯝꯕ ꯈꯔ ꯂꯩꯔꯒ ꯋꯥꯔꯤ ꯇꯧ ꯋꯥꯔꯤ ꯁꯥꯔ ꯂꯩꯕꯅꯤꯗ ꯌꯥꯝ ꯁꯥꯃꯟꯕꯒꯤꯀꯣ ꯑꯩꯈꯣꯏꯁꯨ ꯇꯧꯐꯝ ꯀꯔꯤ ꯊꯕꯛ ꯇꯧꯐꯝ ꯇꯧꯅꯤꯡꯉꯥꯏꯁꯨ ꯀꯩꯅꯣ ꯇꯧꯋꯦꯕꯀꯣ ꯃꯄꯥꯟ ꯊꯣꯛꯅꯉꯥꯏꯁꯨ ꯌꯥꯗ꯭ꯔꯦ ꯑꯗꯨꯒꯤ ꯔꯨꯝꯗ ꯈꯛꯇ ꯐꯝꯃꯒ ꯋꯥꯔꯤ ꯇꯧꯔꯒ ꯂꯩꯅꯤ
ꯑꯩꯈꯣꯏꯁꯨ ꯑꯩꯈꯣꯏ ꯇꯦꯔꯦꯁꯇ ꯇꯦꯔꯦꯁꯇ ꯀꯥꯎꯋꯣꯅ
ꯇꯦꯔꯦꯖꯇꯣ ꯑꯁ ꯌꯥꯝ ꯁꯥꯏꯅꯤ ꯍꯧꯖꯤꯛ
ꯑꯩꯈꯣꯏꯒꯤ ꯇꯤꯔꯦꯁꯇꯤ ꯅꯨꯡꯁꯤꯠ ꯑꯗꯨꯝ ꯂꯥꯛꯑꯦ ꯅꯨꯡꯉꯥꯏꯌꯦ
ꯇꯤꯔꯦꯁ ꯑꯩꯈꯣꯏꯒꯤ ꯇꯤꯔꯦꯁꯇꯤ ꯅꯨꯡꯗꯥꯡꯒꯨꯝꯕ ꯑꯌꯨꯛꯀꯨꯝꯕꯗ ꯈꯠ ꯇꯅꯤ ꯁꯤꯖꯤꯟꯅꯕ ꯌꯥꯕꯖꯦ
ꯇꯜꯂꯦꯗ ꯅꯪꯒꯤ ꯋꯥꯁꯨ
ꯅꯨꯡꯊꯤꯟꯗ ꯅꯨꯡꯊꯤꯟꯗ ꯑꯣꯏꯔꯗꯤ ꯄꯨꯔꯥ ꯂꯣꯏꯔꯦ ꯁꯥꯕꯅ
ꯑꯣ ꯑꯗꯣ ꯑꯩꯈꯣꯏꯒꯤꯗꯤ ꯅꯨꯡꯗꯥꯡꯗꯁꯨ ꯑꯗꯨꯝ ꯅꯨꯡꯗꯤ ꯅꯨꯡꯉꯥꯏꯌꯦꯕꯣ
ꯑꯣ ꯑꯁ ꯅꯨꯡꯉꯥꯏ ꯅꯨꯡꯗꯥꯡꯗꯗꯤ ꯅꯨꯡꯗꯥꯡꯗꯗꯤ ꯌꯥꯝ ꯅꯨꯡꯉꯥꯏꯈ꯭ꯔꯦ
ꯎꯝ
ꯅꯨꯡꯗꯥꯡꯗ ꯐꯨꯜ ꯊꯥ ꯐꯖꯅ ꯊꯣꯛꯄ ꯃꯇꯝꯒꯨꯝꯕꯗꯣ ꯑꯁ ꯑꯗꯨꯒꯨꯝꯕ ꯃꯇꯝꯗ ꯑꯁ ꯒꯤꯇꯥꯔ ꯑꯃ ꯄꯥꯏꯔꯒ ꯏꯁꯩ ꯈꯤꯡꯒ ꯂꯩꯕꯁꯤ ꯁꯤ ꯌꯥꯝ ꯅꯨꯡꯉꯥꯏꯕꯅꯤꯀꯣ ꯑꯩꯈꯣꯏꯒꯤ ꯇꯤꯔꯦꯠꯇꯗꯤ ꯀꯔꯤ
ꯇꯥꯕ꯭ꯔꯣ ꯅꯪꯁꯨ ꯂꯥꯁꯇ ꯁꯤꯡꯒꯔ ꯑꯣꯏꯔꯝꯗꯅ ꯍꯥꯏꯕꯅꯦ
ꯈꯪꯗꯦꯗ ꯑꯃꯨꯛꯀ ꯍꯣꯠꯅꯁꯤꯔꯥ ꯍꯥꯏꯅ ꯈꯜꯂꯤꯕ
ꯍꯣꯏ ꯍꯣꯏ ꯍꯣꯠꯅꯕꯗ ꯂꯦꯞꯀꯅꯨ ꯀꯅꯥ ꯈꯛ ꯅꯪ ꯌꯥꯝ ꯐꯥꯎꯔꯛꯀꯦꯔꯥ
ꯑꯗꯨꯁꯨ ꯑꯣꯏꯔꯝꯕ ꯌꯥꯏ ꯍꯣ ꯍꯣ ꯍꯣꯠꯕꯨ ꯍꯣꯠꯅꯔꯗꯤ ꯑꯗꯨꯝ ꯌꯥ ꯌꯥꯕꯖꯥꯅꯤꯀꯣ ꯃꯤꯑꯣꯏꯕꯁꯦ
ꯇꯜꯂꯦꯗ ꯑꯩꯗꯤ ꯈꯤꯡꯕꯗꯤ ꯍꯩꯗꯤ ꯍꯥꯏꯕ꯭ꯔꯣ ꯑꯣ
ꯊꯤꯡꯕꯁꯦ ꯀꯌꯥ ꯈꯔ ꯈꯔꯗꯤ ꯑꯗꯨꯝ ꯊꯤꯡꯉꯦꯗ ꯍꯣꯏ
ꯏꯁꯩꯒ ꯍꯩꯔꯗꯤ ꯌꯥꯗꯤ ꯌꯥꯅꯤ
ꯑꯩꯁꯦ ꯏꯟꯁꯇ꯭ꯔꯨꯃꯦꯟ ꯏꯟꯁꯇ꯭ꯔꯨꯃꯦꯟ ꯌꯥꯝ ꯍꯩꯅꯤꯡꯕꯅꯤꯅꯦ ꯏꯟꯁꯇ꯭ꯔꯨꯃꯦꯟ ꯍꯩꯕ ꯁꯨꯡꯌꯥ ꯌꯥꯗꯦꯅꯦ
ꯑꯗꯨ ꯅꯪꯒꯤ ꯑꯗꯨꯒꯤ ꯇꯦꯂꯦꯟꯗ ꯅꯪꯁꯦ ꯁꯤꯡꯒꯔ ꯑꯣꯏꯒꯦ ꯍꯥꯏꯅ ꯈꯜꯂꯤꯔꯣ
ꯑꯣꯏ ꯏꯟꯁꯇ꯭ꯔꯨꯃꯦꯟ ꯄꯥꯏꯗ꯭ꯔꯁꯨ ꯁꯤꯡꯒꯔ ꯑꯣꯏꯕ ꯌꯥꯏꯅ
ꯑꯗꯨ ꯑꯣꯏꯔꯁꯨ ꯅꯪꯅ ꯏꯟꯁꯇ꯭ꯔꯨꯃꯦꯟꯒ ꯈꯔ ꯈꯪꯉꯗꯤ ꯃꯤꯅ ꯍꯦꯛ ꯄꯤꯔꯛꯄ ꯀꯥꯟꯗ ꯑꯥꯏꯗꯤꯌꯥꯗꯨ ꯂꯥꯛꯑꯅꯤꯅ
ꯍꯣꯏ
ꯑꯗꯨ ꯅꯪ ꯑꯗꯨꯒꯨꯝꯕ ꯀꯩꯅꯣꯗ ꯅꯀꯣꯛꯇ ꯁꯟꯊꯤ ꯍꯥꯟꯂꯗꯤ ꯀꯃꯥꯏ ꯁꯛꯀꯅꯤ
ꯃꯥꯅꯦ ꯃꯥꯅꯦ ꯑꯁ ꯑꯗꯨ ꯇꯝ ꯍꯧꯖꯤꯛ ꯃꯤꯉꯣꯟꯗ ꯑꯃꯨꯛꯀ ꯇꯝꯁꯤꯔꯥ ꯍꯥꯏꯅꯗꯤ ꯈꯟꯕ ꯈꯂꯦꯕ ꯑꯗꯨ ꯑꯁ ꯑꯃꯨꯛꯀ ꯑꯩꯈꯣꯏꯒꯤꯁꯦ ꯏꯟꯇꯔꯦꯁꯁꯦ ꯀꯩ ꯍꯥꯏꯗꯣꯏꯅꯣ ꯂꯥꯁꯇꯤꯡ ꯑꯣꯏꯅ ꯆꯠꯇꯦꯅꯦ ꯍꯧꯖꯤꯛ ꯈꯛꯇ ꯑꯗꯨꯝ ꯄꯥꯝꯃꯦ ꯑꯗꯨꯝ ꯇꯧꯔꯅꯤ ꯑꯗꯨꯝ ꯍꯥꯏꯔ ꯂꯩꯒ ꯑꯗꯨꯝ ꯑꯁ ꯇꯣꯛꯅꯤꯡꯈꯤꯗ ꯑꯃꯨꯛ ꯇꯧꯔꯒ ꯂꯩꯔꯤ
ꯇꯧꯕꯅꯦ ꯑꯩꯈꯣꯏꯁꯨ ꯇꯧꯋꯦꯗ ꯑꯗꯨꯕꯨꯗꯤ ꯅꯨꯞ ꯅꯨꯄꯥ ꯇꯧꯔꯗꯤ ꯅꯨꯄꯤꯗꯤ ꯌꯥꯝ ꯇꯧꯕ ꯌꯥꯏ ꯅꯠꯇ꯭ꯔꯥ
ꯎꯝ ꯅꯣꯏꯗꯤ ꯀꯩꯅꯣ ꯅꯣꯏꯒꯤ ꯇꯝꯕꯗꯨꯗꯤ ꯂꯣꯏꯔꯕꯣ
ꯅꯪ ꯑꯩ ꯈꯪꯕ꯭ꯔꯣ ꯅꯪ ꯑꯩ ꯈꯪꯕ꯭ꯔꯣꯕ
ꯈꯪꯗ꯭ꯔꯗꯤ ꯅꯣꯏ ꯅꯣꯏ ꯇꯝ ꯀꯩꯅꫭ ꯅꯣꯏꯒꯤ ꯃꯦꯗꯤꯀꯦꯜ ꯇꯝꯕꯗ ꯂꯣꯏꯔꯕ ꯍꯥꯏꯕꯅꯤꯅ
ꯑꯗꯨ ꯅꯪ ꯑꯩ ꯈꯪꯕ꯭ꯔꯣ ꯍꯥꯏꯕ
ꯈꯪ ꯈꯪꯕꯒꯤ ꯈꯪꯕꯒꯤ ꯍꯥꯏꯕꯅꯤꯅꯦ
ꯍꯥꯏ ꯂꯣꯏꯔꯦꯗ
ꯐꯥꯒꯤ ꯇꯧꯅꯤꯗ ꯐꯥꯒꯤ ꯇꯧꯅꯤ ꯐꯒꯤ ꯇꯧ ꯑꯩꯒꯤ ꯃꯔꯨꯞ ꯑꯃꯒ ꯇꯝꯃꯤꯟꯅꯩ ꯍꯥꯏꯕꯗꯨꯗ ꯑꯩꯁꯨ
ꯑ ꯑꯣ ꯑ ꯑꯗꯨ ꯅꯪꯒꯤ ꯃꯔꯨꯄ꯭ꯔꯣ
ꯑꯩꯈꯣꯏ ꯑꯩꯈꯣꯏ ꯅꯍꯥꯟꯋꯥꯏ ꯁ꯭ꯀꯨꯜ ꯀꯥꯃꯤꯟꯅꯕꯀꯣ
ꯑꯣ ꯅꯪꯁꯨ ꯏꯝꯐꯥꯜꯗ ꯀꯥꯔꯛ
ꯑꯩꯁꯨ ꯁꯣ ꯑꯩꯁꯨ ꯁꯨ꯭ꯋꯥꯏꯗ ꯑꯗꯨꯝ ꯀꯩꯅꯣ ꯇꯝꯃꯒ ꯂꯩ
ꯑꯥ ꯇꯝꯃꯣ ꯇꯥꯝꯃꯣ ꯁꯤꯡꯒꯔꯁꯨ ꯑꯣꯏꯒꯅꯤ ꯂꯣꯏꯅ ꯑꯣꯏꯍꯧꯔꯣ ꯅꯪ
ꯎꯝ ꯑꫭꯏ ꯑꯣꯏꯍꯧꯅꯕ ꯍꯣꯠ ꯑꯣꯏ ꯑꯣꯏꯍꯧꯅꯕ ꯍꯣꯠꯅꯕ ꯇꯥꯔꯦꯅꯦ
ꯍꯣꯏ ꯊꯥ ꯑꯃꯗ ꯁꯤꯡꯒꯔ ꯑꯣꯏꯔꯣ ꯊꯥ ꯑꯃꯗ ꯀꯩꯅꯣꯝꯃ ꯑꯣꯏꯔꯣ ꯌꯥꯏ ꯑꯗꯨꯁꯨ ꯀꯩꯁꯨ ꯀꯥꯏꯗꯦ
ꯋꯥꯔꯤꯗꯤ ꯅꯨꯉꯥꯏꯈ꯭‌ꯔꯦꯍ‌ꯦ
ꯑꯁꯦꯡꯕꯅꯤ ꯌꯥꯏꯌꯦꯅ ꯑꯩꯈꯣꯏꯗꯤ ꯍꯩꯇꯕꯒꯤꯅꯦ
ꯍꯩꯗꯕꯗꯨ ꯇꯝ ꯍꯩꯗꯕꯗꯣ ꯇꯥꯝꯔ ꯇꯝꯔꯥ ꯇꯝꯂꯗꯤ ꯍꯩꯅꯤꯅꯦ
ꯇꯝꯔꯗꯤ ꯍꯩꯒꯗꯕꯗꯣ ꯋꯥꯈꯜꯗꯒꯣ ꯆꯪꯉꯣꯏ ꯍꯥꯏꯕ ꯏꯁꯥꯅ ꯈꯪꯉꯦꯕ
ꯑꫭ ꯅꯣꯡꯃ ꯅꯣꯡꯃ ꯊꯦꯡꯅꯔꯒ ꯅꯣꯏ ꯅꯣ ꯅꯣꯡꯃ ꯊꯦꯡꯅꯁꯦ ꯐꯖꯅ ꯏꯟꯁꯄꯤꯔꯦꯁꯟ ꯇꯧꯕꯤꯒꯦ
ꯑꯁ ꯅꯪ ꯇꯧꯕꯗꯣ ꯑꯩ ꯂꯝꯕꯤ ꯆꯠꯄꯗ ꯂꯣꯏ ꯃꯥꯡꯈ꯭ꯔꯅꯤ
ꯑꯁ ꯀꯣꯛꯇ ꯐꯖꯅ ꯍꯥꯟꯒꯗꯕꯅꯤꯅꯦ ꯑꯩ ꯑꯩ ꯇꯥꯛꯄꯁꯤ ꯑꯩꯅ ꯇꯧꯕꯁꯤꯡꯗꯣ ꯔꯦꯀꯣꯔꯗꯤꯡ ꯐꯖꯅ ꯇꯧ ꯇꯧꯔꯒ ꯌꯨꯝ ꯆꯠꯂꯒ ꯑꯃꯨꯛꯀ ꯅꯤꯡꯁꯤꯡꯅꯕ ꯇꯧ ꯇꯥꯕꯅꯤꯅ
ꯑꯗꯨ ꯇꯧꯗꯣꯏꯔꯥ ꯈꯪꯗꯦꯗꯥ ꯑꯁ ꯅꯨꯡꯁꯤꯠꯂꯥꯛꯄꯁꯦ ꯅꯃꯥꯟꯅꯕꯤꯁꯨ ꯌꯨꯝ ꯄꯥꯟꯊꯣꯛꯈ꯭ꯔꯦꯅꯦ
ꯑꯁ ꯑꯩꯁꯨ ꯈꯪꯍꯧꯗ꯭ꯔꯦꯅꯦ ꯄꯣꯠ ꯆꯩ ꯍꯥꯟꯅ ꯈꯪꯉꯝꯃꯗꯤ ꯍꯥꯟꯅ ꯈꯪꯉꯝꯃꯗꯤ ꯀꯩꯅꯣ ꯄꯣꯠꯆꯩ ꯈꯨꯗꯣꯜ ꯑꯃꯁꯨ ꯇꯝꯕ ꯌꯥꯕ ꯃꯆꯥ ꯑꯣꯏꯔꯁꯨ
ꯂꯨꯍꯣꯡꯗ꯭ꯔꯤꯌꯦ ꯍꯣꯡꯕꯕꯨꯗꯤ
ꯑꯥꯍꯣꯏꯠ ꯑꯗꯨꯗꯤ ꯌꯨꯝ ꯄꯥꯟꯒꯦ ꯍꯥꯏ ꯍꯥꯏꯕꯗꯤ ꯅꯪꯅ ꯍꯥꯏꯕꯒꯤꯅꯤꯅꯦ
ꯃꯣꯏꯅ ꯃꯣꯏꯒꯤ ꯌꯨꯝ ꯄꯥꯟꯕ ꯍꯥꯏꯕꯗꯨ ꯆꯦꯟꯕꯗꯨꯅꯦ
ꯑꯣ
ꯃꯣꯏꯒꯤꯗꯤ ꯀꯩꯅꯣꯝꯃ ꯂꯩꯌꯦꯅ ꯑꯗꯨꯒꯤꯗꯨꯅꯦ ꯃꯥ ꯀꯨꯝꯁꯤ ꯂꯣꯏꯔꯞ ꯍꯥ
ꯈꯟꯗꯦ ꯀꯔꯤ ꯋꯥꯈꯟꯗꯩ ꯌꯥꯝ ꯀꯔꯤ ꯋꯥꯈꯟ ꯈꯜ ꯈꯜꯂꯤꯖꯥꯠꯂꯥ ꯃꯥꯁꯦ ꯌꯥꯝ ꯊꯨꯏꯅꯦ
ꯈꯪꯗꯦ ꯑꯩꯁꯨ ꯈꯪꯗꯦ ꯑꯩꯁꯨ ꯑꯩꯈꯣꯏ ꯂꯣꯏꯃꯤꯟꯅꯔꯦꯕꯀꯣ
ꯍꯣꯏ
ꯂꯣꯏꯃꯤꯟꯅꯔꯒ ꯑꯩꯁꯨ ꯏꯆꯦꯒꯤ ꯃꯅꯥꯛꯇ ꯆꯠꯈ꯭ꯔꯦ ꯃꯣꯏꯁꯨ ꯃꯣꯏꯁꯨ ꯃꯣꯏ ꯊꯣꯛ ꯄ ꯑꯩꯁꯨ ꯑꯩ ꯊꯣꯛꯄ ꯍꯥꯏꯕꯗꯣ ꯇꯧꯔꯦ ꯑꯗꯨ ꯅꯣꯡꯃ ꯃꯥꯥꯅ ꯃꯥꯒꯤ ꯀꯩꯅꯣꯗ ꯑꯞꯂꯣꯠ ꯇꯧꯔꯒ ꯂꯩꯕ
ꯑꯣ
ꯑꯩꯅ ꯍꯪꯕ ꯃꯥꯅ ꯍꯣꯏ ꯍꯥꯏꯅ ꯍꯥꯏꯔꯛꯄ ꯋꯥꯅꯦꯗ
ꯑꯩꯈꯣꯏ ꯀꯥꯡꯕꯨꯁꯦ ꯑꯩꯈꯣꯏ ꯀꯥꯡꯕꯨ ꯅꯨꯄꯤ ꯀꯥꯡꯕꯨꯁꯦ ꯃꯦꯗꯤꯀꯦꯜꯗꯤ ꯄꯥꯝꯗꯤ ꯄꯥꯝꯕ ꯖꯥꯅꯤꯍꯦ ꯃꯤ ꯑꯌꯥꯝꯕ ꯑꯥ ꯑꯗꯨ ꯂꯥꯏꯟꯗ ꯆꯠꯈꯤꯅꯦ
ꯑ ꯑꯗꯨꯝ ꯍꯥꯏꯕꯗꯤ ꯑꯁꯤ ꯅꯠꯇ꯭ꯔꯗꯤ ꯀꯔꯤ ꯇꯧꯒꯅꯤ ꯈꯜꯂꯣꯅꯦ ꯅꯪꯁꯨ
ꯑꯩ ꯑꯥ ꯑꯩ ꯑꯩ ꯐꯠꯇꯦ ꯍꯥꯏꯕ ꯋꯥ ꯅꯠꯇꯦꯗ ꯃꯣꯏ ꯏꯟꯇꯔꯦꯁꯁꯦ ꯆꯞ ꯃꯥꯟꯅꯔꯒ ꯆꯠꯄꯗꯣ ꯐꯗꯤ ꯐꯩꯗꯥ ꯍꯥꯏꯕꯗꯤ ꯃꯣꯏꯅ ꯑꯗꯨ ꯇꯝꯕꯗꯨ ꯄ꯭ꯔꯖꯥꯒꯤ ꯌꯥꯝ ꯀꯥꯟꯅꯒꯗꯕꯅꯤꯕ
ꯄ꯭ꯔꯖꯥ ꯂꯩꯀꯥꯏꯒꯤ ꯐꯥꯎ ꯌꯥꯝ ꯀꯥꯟꯅꯕ ꯖꯥꯠꯅꯦ ꯅꯪ ꯈꯪꯗꯕꯒꯤꯅꯦꯀꯣ
ꯍꯥꯢ ꯌꯥꯝ ꯀꯥꯟꯍꯥꯏꯅꯦ
ꯍꯣꯏ ꯂꯩꯀꯥꯏꯒꯤ ꯑꯗꯨꯝ ꯆꯨꯝꯅ ꯁꯨꯝ ꯃꯣꯏꯒꯤ ꯀ꯭ꯔꯤ ꯀ꯭ꯔꯤ ꯏꯒꯨꯝꯕ ꯀꯩꯅꯣ ꯀꯣ
ꯎꯝ
ꯀꯤ ꯗꯣꯛꯇꯔ ꯌꯦꯡꯕꯒꯤ ꯔꯤꯖꯜ ꯌꯦꯡꯕꯤꯌꯣꯒꯨꯝꯕ ꯃꯣꯏꯒꯤ ꯀꯩꯅꯣ ꯈꯨꯠ ꯈꯣꯡ ꯁꯣꯛꯄ ꯀꯥꯟꯗ ꯇꯧꯕꯤꯌꯣ ꯍꯥꯏꯕꯒꯨꯝꯕꯁꯨ ꯌꯥꯎꯕꯅꯦꯕ
ꯑꯩꯗꯤ ꯑꯩꯗꯤ ꯀꯤꯗꯤ ꯑꯩꯗꯤ ꯀꯩꯅꯣ ꯑꯩꯗꯤ ꯀꯩꯅꯣ ꯅꯥ ꯌꯥꯝ ꯀꯤꯌꯦꯕꯀꯣ ꯁꯤꯔꯤꯟꯁꯦ ꯌꯥꯝ ꯀꯤꯌꯦꯕ ꯑꯩꯗꯤ
ꯑꯩꯈꯣꯏꯗꯤ ꯑꯁ ꯃꯤ ꯂꯤꯁꯤꯡ ꯂꯤꯁꯤꯡ ꯊꯤꯜꯂꯛꯄꯅꯤ
ꯑꯩꯁ ꯑꯩꯗꯤ ꯑꯩꯗꯤ ꯁꯤꯔꯤꯟ ꯊꯤꯟꯕꯁꯦ ꯑꯩ ꯑꯩ ꯌꯥꯝ ꯀꯤꯅꯦ ꯅꯍꯥꯟ ꯈꯣꯏꯒꯤ ꯀꯣꯂꯦꯖ ꯑꯩꯈꯣꯏ ꯀꯣꯂꯦꯖ ꯍꯧꯔꯝꯗꯥꯏꯗꯀꯣ
ꯎꯝ
ꯗꯣꯀꯨꯃꯦꯟ ꯚꯦꯔꯤꯐ ꯗꯣꯀꯨꯃꯦꯟ ꯚꯦꯔꯤꯐꯤꯀꯦꯁꯟ ꯇꯧꯕꯗ ꯕ꯭ꯂꯠ ꯇꯦꯁ ꯔꯤꯄꯣꯔꯠ ꯄꯨꯔꯛꯑꯣ ꯍꯥꯏꯌꯦꯕ ꯑꯩ ꯅꯍꯥꯟꯋꯥꯏ ꯍꯥꯏ ꯁ꯭ꯀꯨꯜ ꯀꯥꯕ ꯃꯇꯝꯗ ꯑꯃꯔꯛꯇꯤ ꯂꯧꯈ꯭ꯔꯦꯕꯀꯣ ꯑꯗꯨ ꯄꯦꯄꯥꯔꯗꯣ ꯑꯩꯅ ꯑꯃꯨꯛ ꯃꯥꯡꯍꯟꯕꯀꯣ ꯑꯗꯨ ꯃꯇꯝꯗꯁꯨ ꯋꯥꯅ ꯇꯦꯁ ꯇꯧꯊꯣꯛꯄꯅꯦꯕ ꯑꯅꯣ ꯅꯧꯅ ꯑꯃꯨꯛꯀ ꯂꯧ ꯍꯥꯏꯕ ꯑꯁ ꯅꯥꯔꯁ ꯃꯃꯥꯡꯗ ꯍꯨꯃꯥꯡ ꯁꯥꯎꯔꯒ ꯂꯩꯅꯤ ꯀꯤ ꯃꯥꯟꯕꯒꯤꯀꯣ ꯑꯁꯦꯡꯕ ꯑꯩ
ꯃꯥꯏꯅ ꯇꯧꯕꯗꯣ
ꯑꯁꯦꯡꯕ ꯑꯩ ꯌꯥꯝ ꯀꯤꯅꯦ ꯁꯤꯔꯤꯟꯗꯤꯀꯣ
ꯍꯣꯏ ꯅꯨꯄꯥꯁꯤꯡ ꯈꯔ ꯑꯗꯨꯃꯥꯏꯅ ꯇꯧꯕꯅꯦ ꯑꯩꯈꯣꯏꯅ ꯑꯥ ꯍꯣꯁꯄꯤꯇꯥꯜ ꯑꯆꯧꯕꯗ ꯂꯩꯔꯤꯉꯩꯗꯁꯨ ꯀꯣ
ꯑꯣꯏ
ꯅꯨꯄꯥ ꯌꯥꯝ ꯆꯧꯔꯒ ꯈꯪꯗꯦ ꯃꯈꯨꯠꯇꯣ ꯁꯦ ꯅꯈꯨꯠꯇꯣ ꯇꯤꯡꯊꯣꯔꯛꯑꯦ ꯃꯈꯨꯠꯇꯣ ꯂꯣꯏꯅ ꯍꯨꯃꯥꯡ ꯂꯩꯔꯝꯃꯣ ꯑꯩ ꯃꯔꯛꯇ ꯌꯥꯝ ꯅꯣꯛꯅꯤꯡꯕꯅꯦꯀꯣ
ꯑꯩꯁꯨ ꯑꯩꯁꯨ ꯑꯗꯨꯃꯥꯏꯅ ꯇꯧꯔꯛꯏ ꯑꯁ ꯅꯥꯔꯁꯅ ꯑꯩꯁ ꯅꯥꯔꯁꯅ ꯌꯦꯡꯂꯩꯔ ꯑꯩꯉꯣꯟꯗ ꯑꯣꯏ ꯅꯣꯛꯄ ꯋꯥꯅꯤꯗ
ꯑꯗꯨ ꯀꯔꯤ ꯇꯧꯕ꯭ꯔꯣꯅꯦ ꯑꯗꯨ ꯃꯆꯥ ꯑꯗꯨꯕꯣ ꯅꯥꯁꯨ ꯅꯥꯗꯕꯅꯦ
ꯗꯤ ꯅꯥꯗꯦꯕꯣ ꯀꯤꯕ ꯀꯣ ꯀꯤꯕ ꯍꯥꯏꯇꯥꯔꯦꯅꯦ
ꯅꯪ ꯑꯦꯝ ꯑꯦꯟ ꯂꯥꯏꯐꯀꯗꯤ ꯁꯤꯕꯥꯏꯒ ꯑꯣꯏꯒꯦꯗꯤ ꯈꯟꯕ ꯌꯥꯔꯔꯣꯏ
ꯑꯁ ꯑꯗꯨꯒꯨꯝꯕꯗꯤ ꯍꯥꯏꯗꯤ ꯑꯦ ꯇꯞꯅ ꯇꯞꯅꯗꯤ ꯐꯗꯤ ꯐꯒꯠꯀꯅꯤꯗ ꯈꯔ ꯈꯔ ꯆꯥꯎꯕ ꯑꯣꯏꯅ ꯊꯤꯜꯂꯤꯗꯤ ꯀꯩꯁꯨ ꯇꯧꯔꯣꯏꯕ ꯃꯆꯥ ꯑꯣꯏꯣꯏꯅꯤꯅ ꯀꯤꯕ ꯍꯥꯏꯇꯥꯔꯦꯅꯦ꯫ ꯅꯍꯥꯟ ꯅꯍꯥꯟ ꯑꯩꯅ ꯐꯥꯔꯁ ꯐꯥꯔꯁ ꯐꯥꯔꯁ ꯇꯥꯏꯝ ꯂꯧꯕꯗꯗꯤ ꯁꯦꯀꯦꯟ ꯇꯥꯏꯝ ꯇꯦꯁ ꯇꯧꯕꯗꯗꯤ꯫ ꯃꯣꯏ ꯏ ꯆꯤꯡꯕꯗꯣ ꯈꯔ ꯈꯔ ꯆꯤꯡꯉꯦꯕꯀꯣ ꯑꯁ ꯐꯥꯔꯁ ꯇꯥꯏꯝ ꯂꯧꯕꯗꯗꯤꯀꯣ ꯇꯦꯟ ꯑꯦꯝ ꯑꯦꯜꯒꯤꯒ ꯇꯦꯟ ꯑꯦꯝ ꯑꯦꯜꯒꯤ ꯆꯥꯎꯕꯗꯣ꯫
ꯇꯧꯕꯅꯤꯅ
ꯇꯦꯟ ꯑꯦꯝ ꯑꯦꯜꯒꯤꯗ ꯐꯨꯜ ꯆꯤꯡ ꯐꯨꯜ ꯆꯤꯡꯉꯤꯅꯦ꯫
ꯑꯣ
ꯑꯗꯨꯗ ꯈꯨꯠꯁꯦ ꯀꯩꯅꯣꯝ ꯇꯧꯕꯗꯣ꯫ ꯈꯨꯠꯁꯦ ꯂꯦꯡꯕꯗ ꯈꯔ ꯈꯨꯗꯛ ꯏ ꯌꯥꯝ ꯁꯥꯠꯊꯣꯛꯅꯤꯅ ꯈꯨꯗ ꯈꯔ ꯂꯦꯡꯕꯁꯦ꯫ ꯈꯔ ꯅꯥꯏꯕꯀꯣ ꯑꯗꯨꯃꯥꯏꯅ ꯇꯧꯋꯦ꯫ ꯅꯨꯃꯤꯠ ꯑꯃ ꯑꯅꯤ ꯑꯗꯨꯝ ꯂꯥꯏꯔꯒ ꯑꯗꯨꯝ ꯐꯗꯤ ꯐꯈꯤꯗ ꯐꯪꯅꯤ
ꯎꯝ ꯑꯗꯨ ꯅꯣꯏꯅ ꯑꯩꯕꯨ ꯑꯩꯗꯤ ꯏ ꯑꯗꯨꯝ ꯑꯩꯈꯣꯏꯗꯤ ꯏ ꯑ ꯑꯗꯨꯝ ꯈꯪꯗꯦ ꯁꯤꯔꯤꯗꯤ ꯁꯨꯀꯤ ꯀꯗꯦꯗ꯫
ꯑꯥ ꯐꯥꯏ
ꯑꯗꯨꯝ ꯀꯤꯗꯦ ꯍꯥꯏꯕꯗꯤ ꯑꯩꯈꯣꯏꯅ ꯑꯁꯤꯒꯤ ꯂꯥꯏꯟꯗ ꯆꯠꯇ꯭ꯔꯤꯉꯩꯗꯁꯨ ꯀꯤꯗꯦꯕ
ꯑꯣ
ꯑꯩꯅ ꯀꯤꯕꯗꯤ ꯂꯤꯟꯁꯦ ꯌꯥꯝ ꯀꯤꯖꯩꯌꯦ
ꯑꯣ ꯑꯥꯠ ꯆꯦꯛꯁꯤꯜꯂꯣ ꯑꯗꯨꯗꯤ
ꯑꯩꯗꯤ ꯂꯤꯟ ꯍꯥꯏꯕꯖꯥꯗꯦ ꯉꯥꯗ ꯂꯤꯟ ꯃꯥꯟꯕꯗꯣ ꯈꯪꯕ꯭ꯔꯥ
ꯈꯪꯉꯦ ꯈꯪꯉꯦ
ꯑꯗꯨꯒꯨꯝꯕ ꯐꯥꯎ ꯑꯗꯨꯝ ꯎꯝ ꯑꯩꯈꯣꯏ ꯆꯤꯡꯗꯗꯤ ꯑꯗꯨꯒꯨꯝꯕꯁꯨ ꯊꯣꯡꯉꯒ ꯆꯥꯏꯌꯦꯅ
ꯎꯝ
ꯑꯩꯗꯤ ꯑꯗꯨꯃꯥꯏꯅ ꯊꯣꯡꯉꯦ ꯊꯣꯡꯉꯗꯤꯀꯣ
ꯎꯝ
ꯑꯗꯨꯝ ꯊꯣꯡꯃꯤꯟꯅꯕꯗꯤ ꯑꯩ ꯎꯗꯦꯅ
ꯍꯣꯏ
ꯑꯗꯨꯕꯨ ꯆꯥꯕ ꯃꯇꯝꯗ ꯑꯩꯒꯤ ꯑꯩꯅ ꯆꯥꯒꯗꯕ ꯇꯦꯡꯀꯣꯠꯇ ꯑꯗꯨ ꯊꯝꯕ ꯌꯥꯗꯦ ꯑꯩꯈꯣꯏ ꯏꯃꯨꯡ ꯆꯥꯛꯆꯥ ꯑꯗꯨꯝ ꯆꯤꯡꯗꯒꯤ ꯂꯣꯛꯇꯒꯤ ꯉꯥ ꯐꯥꯔꯛꯑꯁꯨ ꯑꯗꯨꯒꯨꯝꯕ ꯌꯥꯎꯔꯗꯤ ꯏꯃꯥꯈꯣꯏꯅ ꯑꯗꯨꯝ ꯈꯟꯗꯣꯛꯑꯒ ꯇꯦꯡꯀꯣꯏꯠꯇ ꯇꯣꯡꯉꯥꯟꯅ ꯊꯝꯃꯦꯕ ꯍꯥꯏꯕꯗꯤ ꯇꯦꯡꯀꯣꯠꯇꯣ ꯃꯣꯏꯒꯤ ꯀꯩꯅꯣꯃ ꯂꯤꯟ ꯃꯥꯟꯕ ꯑꯃ ꯊꯝꯈ꯭ꯔꯦꯅ
ꯍꯣꯏ
ꯑꯗꯨ ꯑꯣꯏꯔꯗꯤ ꯍꯛꯆꯥꯡꯗ ꯌꯥꯝ ꯀꯤꯕ ꯑꯃ ꯐꯥꯎꯋꯦꯕ ꯑꯗꯨꯒꯤ ꯏꯟꯁꯥꯡꯗꯣ ꯏꯊꯟꯗ ꯄꯥꯏꯔꯗꯤ ꯈꯪꯅꯤꯡꯉꯥꯏ ꯇꯧꯕꯀꯣ
ꯑꯥ
ꯑꯗꯨ ꯑꯩ ꯉꯝꯗꯦ ꯀꯤꯖꯩ
ꯅꯪꯅ ꯀꯤꯕ ꯅꯝꯕꯔ ꯅꯪꯅ ꯀꯤꯕꯅ ꯇꯣꯉꯥꯟꯕ ꯑꯩꯅ ꯀꯤꯕꯅ ꯇꯣꯉꯥꯟꯕꯀꯣ ꯅꯣꯏꯕ ꯃꯤꯑꯣꯏꯕꯁꯦ ꯇꯣꯉꯥꯟ ꯃꯤꯑꯣꯏꯕꯒꯤ ꯋꯥꯈꯜꯁꯦ ꯇꯣꯉꯥꯟꯗꯤ ꯇꯣꯉꯥꯟ ꯕꯖꯥꯔꯅꯤꯀꯣ
ꯑꯗꯨꯅꯤ ꯍꯣꯏ ꯅꯪ ꯂꯤꯟ ꯀꯤꯗꯕ꯭ꯔꯣ
ꯑꯁ ꯑꯗꯨꯗꯤ ꯑꯩꯗꯤ ꯌꯥꯝ ꯀꯟꯅ ꯀꯈꯤꯗꯦꯗ ꯑꯗꯨꯗꯤ
ꯁꯤ ꯃꯁꯥ ꯈꯨꯊꯤꯗꯣ ꯀꯩꯅꯣꯃ ꯃꯥꯟꯗ꯭ꯔꯣꯅꯦ ꯑꯩꯗꯤ ꯌꯥꯝ ꯀꯤꯖꯩꯗ ꯅꯪ ꯁꯤꯔꯤꯟ ꯃꯆꯥ ꯀꯩꯁꯨ ꯃꯥꯟꯗꯕ ꯌꯥꯝꯅ ꯌꯣꯠꯅ ꯁꯥꯕꯗꯨꯒ ꯀꯥꯃꯏ ꯀꯤꯕ
ꯑꯗꯨꯝ ꯑꯩꯈꯣꯏ ꯏꯁ꯭ꯀꯤꯟꯗ ꯊꯤꯟꯕꯗ ꯀꯩꯅꯣ ꯀꯤꯕ ꯋꯥꯅꯤꯗ
ꯎꯝ ꯑꯩꯗꯤ ꯂꯟꯖꯦ
ꯍꯩ ꯀꯩꯗꯧꯔꯤ ꯍꯧꯖꯤꯛꯗꯤ
ꯑꯩꯗꯤ ꯇꯦꯔꯦꯁꯇ ꯂꯦꯞꯄꯒ ꯅꯨꯡꯁꯤꯠ ꯂꯥꯛꯄꯗꯣ
ꯎꯝ
ꯑꯗꯨꯃꯥꯏꯅ ꯉꯁꯥꯏ ꯑꯩ ꯇꯦꯔꯦꯁꯇ ꯀꯥꯔ ꯀꯨꯝꯗ꯭ꯔꯤ ꯁꯥꯞꯃꯟꯕꯒꯤ ꯔꯨꯝ ꯃꯅꯨꯡꯗ
ꯍꯦꯔꯣꯒꯤ ꯋꯥꯈꯜ ꯈꯔ ꯇꯧꯔꯝꯅꯤꯗ ꯑꯗꯨꯗꯤ ꯅꯨꯡꯁꯤꯠ ꯂꯥꯛꯄꯗꯨꯒ
ꯅꯨꯡꯁꯤꯜꯂꯛꯑꯒ ꯍꯨꯃꯥꯡ ꯇꯥꯔꯤꯉꯩꯗ ꯀꯥꯏꯗ ꯍꯦꯔꯣꯅꯣ ꯁ꯭ꯋꯥꯏꯗ ꯑꯩꯈꯣꯏ ꯂꯩꯕ ꯂꯩꯀꯥꯏꯗꯣ
ꯎꯝ
ꯌꯣꯡ ꯈꯪꯉꯦꯀꯣ
ꯈꯪꯉꯤꯅꯦ
ꯌꯣꯡ ꯌꯥꯝꯃꯦꯕ ꯑꯗꯣ ꯑꯩ ꯌꯦꯡ ꯌꯦꯡꯉꯤꯅꯤ
ꯑꯁ ꯌꯦꯡ ꯍꯥꯏꯕꯗꯨꯗ ꯑꯩ ꯖꯒꯥꯁꯦ ꯈꯟꯒꯨꯝ ꯇꯧꯔꯤꯅꯦ ꯅꯪ ꯂꯩꯐꯝ ꯑꯩꯒꯤ ꯋꯥꯈꯜꯗꯛ ꯑꯃ ꯂꯥꯛꯏꯅꯦ
ꯁꯨꯝꯔꯝꯗꯅꯀꯣꯂꯥꯛ
ꯂꯥꯖꯗ ꯆꯨꯝꯅꯝꯗꯅ ꯊꯤꯕ ꯂꯒ ꯂꯥꯛꯀꯅꯤꯀꯣ
ꯂꯥꯛꯑꯣꯅꯦ ꯀꯩꯁꯨ ꯀꯥꯏꯗꯦꯅꯦ ꯀꯔꯤ ꯇꯧꯒꯦꯔꯍꯦ ꯌꯣꯡ ꯌꯥꯝꯕ ꯍꯥꯏꯕꯁꯦ ꯅꯪꯅ ꯈꯟꯕꯗ ꯇꯣꯡꯉꯥꯜꯂꯝꯅꯤ ꯅꯪꯅ ꯈꯟꯕꯗꯤ ꯑꯩꯈꯣꯏ ꯑꯥ ꯑꯩꯈꯣꯏꯔꯣꯝꯗꯩ ꯑꯣꯏꯔꯝꯅꯤꯀꯣ
ꯑꯩꯈꯣꯏꯔꯣꯝ ꯑꯩ ꯑꯩꯈꯣꯏꯔꯣꯝꯗꯁꯨ ꯑꯣꯏ ꯁꯨꯋꯥꯏꯗꯁꯨ ꯑꯣꯏ ꯃꯐꯝ ꯃꯐꯝ ꯂꯩꯗꯅ
ꯑꯩꯅ ꯂꯩꯕ ꯃꯐꯝꯗꯤꯀꯣ
ꯎꯝ
ꯀꯩꯅꯣꯅꯦ ꯃꯌꯥꯡ ꯌꯥꯝꯕ ꯃꯐꯝꯗꯅꯦ
ꯑꯣ ꯑꯗꯨꯅꯤꯅꯦ